ꯍꯜꯂꯣ
ꯑꯥ ꯅꯨꯡꯉꯥꯏꯔꯤꯕꯣ?
ꯇꯥꯕꯔꯣ꯫
ꯑ ꯇꯥꯏꯌꯦ ꯇꯥꯏꯌꯦ
ꯀꯩꯗꯧꯔꯤꯅꯣ?
ꯀꯔꯤꯁꯨ ꯇꯧꯗꯦ꯫
ꯑꯗꯨ ꯍꯥꯏꯔꯒ ꯑꯥ ꯅꯪ ꯈꯨꯟꯗ ꯂꯩꯕ꯭ꯔꯣ ꯑꯗꯨ ꯀꯥꯏꯗ ꯂꯩꯕ꯭ꯔꯣ?
ꯈꯨꯟꯗꯥ ꯂꯩꯌꯦ꯫
ꯑꯣ
ꯅꯪꯗꯤ
ꯑꯩꯁꯨ ꯉꯔꯥꯡꯅ ꯈꯨꯟꯗ ꯂꯥꯛꯑꯦ
ꯅꯪ ꯉꯔꯥꯡ ꯂꯥꯛꯄꯗꯣ ꯑꯩ ꯎꯏꯅꯦ
ꯀꯥꯏꯗ
ꯂꯝꯕꯤꯗ
ꯑꯦ ꯀꯃꯥꯏꯅ? ꯑꯗꯨ ꯅꯪ ꯑꯥ ꯀꯩꯅꯣ ꯑꯁꯤ ꯅꯣꯏ ꯈꯨꯟꯒꯤ ꯅꯨꯄꯥ ꯑꯃꯒꯤ ꯕꯣꯂꯦꯔꯣꯗ ꯐꯝꯕ꯭ꯔꯥ
ꯐꯝꯗꯦꯗ ꯑꯩ
ꯑꯦ ꯑꯗꯨꯗꯤ ꯁꯤꯒꯤ ꯅꯣꯏ ꯈꯨꯟꯒꯤ ꯅꯨꯄꯥ ꯑꯅꯤ ꯑꯣꯏꯕꯀꯣ ꯑꯗꯨꯗꯨꯅ ꯈꯪꯉꯣ ꯍꯥꯏꯗꯤ
ꯑꯩꯗꯤ ꯌꯨꯝꯗ ꯑꯗꯨꯝ ꯂꯩꯔꯤꯅ
ꯑꯣ
ꯅꯪꯒꯤ ꯋꯥꯈꯜ ꯉꯠꯇ ꯈꯜꯂꯒ ꯂꯩꯕꯅꯦ
ꯑꯗꯨ ꯅꯪꯅ ꯎꯑꯦ ꯍꯥꯏꯕꯒꯤ ꯑꯁꯦꯡꯕꯔꯣ ꯍꯥꯏꯕꯅꯤꯗ ꯗꯨꯒꯤ ꯍꯪꯕꯅꯦ ꯀ꯭ꯔꯤ ꯀ꯭ꯔꯤ ꯊꯕꯛ ꯇꯧꯔ ꯂꯩꯕ꯭ꯔꯣ
ꯑꯩꯔꯣ ꯀꯔꯤꯁꯨ ꯇꯧꯗꯦꯗ
ꯑꯗꯨꯝ ꯂꯩꯕ꯭ꯔꯣ
ꯑꯥꯎ ꯑꯗꯨꯝ ꯂꯩꯌꯦ
ꯅꯨꯡꯉꯥꯏꯕꯅꯤꯗ ꯑꯗꯨ
ꯈꯪꯗꯦ ꯄꯨꯂꯤꯖꯔ ꯑꯦ ꯄꯨꯂꯤꯁ ꯍꯥꯏꯗꯦ
ꯄꯨꯂꯤꯁ ꯇꯧꯔꯒꯦ ꯍꯥꯏꯕ꯭ꯔꯣ ꯌꯥꯏꯌꯦ ꯗꯨꯁꯨ ꯑꯗꯨꯅ ꯌꯥꯏ ꯄꯩꯁꯥ ꯐꯪꯉꯅꯤ
ꯑꯥꯏ ꯅꯣꯛꯅꯤꯡꯕ ꯁꯥꯕꯅꯤꯗ
ꯍꯧꯖꯤꯛꯇꯤ ꯀꯩꯗꯧꯔꯒ ꯂꯩꯕ꯭ꯔꯣ?
ꯑꯩꯔꯣ
ꯎꯝ
ꯑꯩꯒꯤ ꯅꯨꯄꯤꯒ ꯋꯥꯔꯤ ꯀꯟꯅ ꯁꯥꯟꯅꯔꯤ ꯍꯧꯖꯤꯛ
ꯑ ꯌꯥꯏꯌꯦ
ꯎꯝ ꯅꯪꯗꯤ ꯀꯣꯜꯁꯨ ꯑꯝꯇ ꯇꯧꯔꯛꯇꯦ ꯑꯩꯗꯤ ꯑꯩꯗꯤ ꯅꯪꯕꯨ ꯃꯤꯁ ꯃꯤꯁ ꯇꯧꯕꯒꯤ ꯂꯣꯏꯔꯤꯅꯦ
ꯑꯗꯣ ꯑꯩ ꯈꯪꯇ ꯕꯩꯅꯦꯕꯥ ꯏꯅꯦꯕ
ꯑꯣꯏ
ꯅꯣꯏ ꯃꯦꯁꯦꯁ ꯊꯥꯅꯕꯗꯤ ꯑꯗꯨ ꯎꯑꯦ ꯑꯗꯨꯒ ꯏꯃꯥꯟꯅꯕꯤ ꯑꯃꯁꯨꯅ ꯍꯥꯏꯔꯛꯑꯦꯕꯀꯣ
ꯑꯣ
ꯑ ꯃꯥꯁꯨ ꯌꯥꯎꯋꯦ ꯍꯥꯏꯔ ꯅꯣꯏ ꯀꯣꯜ ꯇꯧꯔ ꯑꯩꯒꯤ ꯏꯃꯥꯟꯅꯕꯤ ꯑꯃꯒ ꯀꯣꯜ ꯇꯧꯅꯕ꯭ꯔꯥ ꯑꯣ ꯑꯗꯨꯒꯤ ꯅꯪꯒꯤ ꯃꯤꯡꯗꯤ ꯈꯔ ꯈꯔ ꯇꯥꯏꯑꯦ ꯑꯗꯨꯕꯨ ꯑ ꯄꯥꯔꯠꯇꯣ ꯀꯥꯏꯗꯒꯤꯅꯣ ꯍꯥꯏꯕꯗꯣ ꯈꯪꯗꯕꯀꯣ ꯃꯁꯛꯁꯨ ꯐꯖꯅ ꯈꯪꯗ꯭ꯔꯤꯗ
ꯑꯩꯒꯤ ꯁꯛꯗꯤ ꯌꯥꯝ ꯊꯤꯕꯅꯤꯗ
ꯑꯗꯨ ꯈꯪꯗꯦ ꯍꯥꯏꯕꯅꯦ
ꯑꯥ ꯅꯪꯗꯤ ꯑꯩꯕꯨ ꯎꯔꯝꯃꯣꯏꯗ
ꯎꯗꯕꯒꯤ ꯈꯪꯗꯦ ꯑꯗꯣ ꯑ ꯅꯪꯒꯤ ꯃꯤꯡꯗꯤ ꯑꯗꯣ ꯑ ꯇꯥꯏ ꯑꯗꯨꯒ ꯄꯥꯔꯠ ꯐꯣꯔꯔꯥ ꯐꯥꯏꯐꯔꯥ ꯍꯥꯏꯕꯗꯨꯀꯣ ꯈꯪꯗꯕ ꯑꯩꯁꯦ
ꯑꯩ ꯄꯥꯔꯠ ꯐꯥꯏꯚꯇꯒꯤꯅꯤ ꯀꯔꯤꯅꯣ
ꯅꯪꯗꯤ ꯅꯠꯇꯕ꯭ꯔꯣ
ꯑꯩ ꯑꯩ ꯑꯩꯗꯤ ꯅꯠꯇꯦ ꯅꯪꯒꯤ ꯏꯆꯦ ꯂꯩꯕ꯭ꯔꯣꯗꯣ
ꯑꯧ ꯏꯆꯦꯗꯤ ꯂꯩ
ꯑꯣ
ꯅꯣꯏ ꯅꯆꯤꯟ ꯅꯅꯥꯎ ꯀꯌꯥ ꯂꯩꯒꯦ
ꯑꯦ ꯑꯩꯕꯨꯁꯨ ꯈꯪꯗꯕ
ꯑꯧ ꯍꯪꯕꯅꯦ ꯀꯔꯤꯔꯥ ꯍꯪꯗꯕ ꯍꯪꯕ ꯌꯥꯗꯕ꯭ꯔꯣ
ꯑꯩꯈꯣꯏ ꯃꯤ ꯃꯔꯤ ꯅꯨꯄꯥ ꯑꯍꯨꯝ ꯅꯨꯄꯤ ꯑꯃ
ꯑꯣ
ꯌꯥꯝ ꯐꯩ
ꯑꯩꯈꯣꯏꯕꯨꯁꯨ ꯑꯣ
ꯀꯔꯤꯒꯤ ꯄꯣꯛꯄ꯭ꯔꯥ
ꯈꯪꯗꯦ ꯃꯥꯅ ꯅꯨꯕꯤ ꯑꯥ
ꯀꯨꯃꯥꯏꯅ
ꯄ꯭ꯔꯤꯟꯁꯦꯁꯀꯨꯝ ꯇ꯭ꯔꯤꯠ ꯇꯧꯔꯕꯅꯤꯅ
ꯁꯤꯁ ꯅꯨꯄꯤ ꯑꯃꯈꯛꯇ ꯅꯨꯡꯉꯥꯏꯇꯕꯅꯦ ꯑꯁ ꯋꯥꯕꯅꯦ ꯀꯔꯤ ꯄ꯭ꯔꯤꯟꯁꯦꯁꯅꯣ
ꯑꯗꯨ ꯑꯣꯏꯔꯗꯤ ꯈꯪꯗ꯭ꯔꯦ
ꯅꯣꯏꯗꯤ
ꯑꯩꯈꯣꯏꯁꯨ ꯃꯔꯤ
ꯑꯣ ꯅꯨꯄꯤ ꯀꯌꯥ
ꯅꯨꯄꯤ ꯑꯍꯨꯝ ꯅꯨꯄꯥ ꯏꯊꯟꯇ
ꯑꯥꯎ ꯅ ꯅꯪꯅ ꯈ꯭ꯋꯥꯏꯗꯒꯤ ꯂꯥꯁ ꯑꯣꯏꯔꯣ
ꯍꯥꯏ ꯑꯥ ꯂꯥꯁꯇꯤ ꯅꯠꯇꯦꯗ ꯂꯥꯁꯁꯦꯀꯦꯟ
ꯑꯣ ꯌꯥꯏꯅꯦ ꯑꯗꯨ ꯅꯪꯁꯨ ꯅꯨꯄꯥ ꯑꯃꯈꯠꯇ
ꯑꯧ
ꯅꯨꯡꯉꯥꯏꯔꯝꯅꯤ ꯅꯪꯁꯨ
ꯑꯁ ꯅꯪꯒ ꯆꯞꯃꯟꯅꯩꯗ
ꯑꯗꯨꯒꯤ ꯈꯨꯟꯗ ꯇꯨꯝ ꯂꯩꯕ ꯃꯥꯜꯂꯦ
ꯑꯧ ꯃꯄꯥꯟ ꯇꯊꯣꯛꯄ ꯌꯥꯗꯦꯕ
ꯑꯁ ꯅꯨꯄꯥ ꯑꯦ ꯀꯩꯅꯣ ꯎꯝ ꯃꯄꯥꯟꯗ ꯊꯣꯛꯑꯗꯤ ꯅꯨꯄꯤꯁꯤꯡꯅ ꯐꯥꯒꯦ ꯇꯧꯕ꯭ꯔꯣ
ꯅꯪ ꯐꯥꯒꯦ ꯇꯧꯗꯦꯗ ꯅꯪꯅ ꯐꯥꯒꯦ ꯇꯧꯕ
ꯑꯁꯦꯡꯕ ꯑꯩ ꯐꯥꯒꯦ ꯑꯗꯨꯒ ꯅꯣꯏꯕꯨ ꯎꯇꯄꯩꯅꯦꯕ
ꯎꯝ ꯏꯕꯥꯅꯤꯁꯨ ꯀꯨꯣꯏꯅꯔꯁꯤꯔꯥ
ꯀꯣꯏꯅꯔꯇꯤ ꯂꯣꯏꯔꯦ
ꯅꯪꯗꯤ ꯅꯨꯄꯥ ꯌꯥꯝ ꯀꯣꯏ ꯍꯥꯏꯅ
ꯀꯅꯥꯅ ꯍꯥꯏꯔꯤꯅꯣ ꯑꯩꯁ ꯑꯉꯛꯄꯒꯤ ꯋꯥ ꯍꯥꯏꯔꯛꯏꯍꯦ
ꯅꯪꯒꯤ ꯈꯣꯡꯒ꯭ꯔꯥꯎꯗꯅ ꯅꯨꯄꯥ ꯅꯝꯕꯔ ꯉꯥꯛꯇ ꯂꯣꯏꯔꯦ ꯍꯥꯏꯅꯦ
ꯎꯁꯤꯠꯇꯕꯒꯤ ꯋꯥꯔꯣ
ꯃꯤ ꯑꯃꯅ ꯍꯥꯏꯔꯛꯄꯅꯤꯗ
ꯑꯦ ꯈꯪꯁꯨ ꯈꯪꯗ꯭ꯔꯒ
ꯈꯪꯉꯦ ꯑꯩꯗꯤ ꯌꯥꯝ ꯈꯪꯉꯦ
ꯈꯪꯕꯁꯥꯏꯍꯦ
ꯌꯥꯝ ꯈꯪꯉꯦ ꯅꯪ ꯉꯁꯤ ꯆꯥꯛ ꯆꯥꯒꯅꯤ ꯍꯥꯏꯕ ꯑꯩ ꯈꯪꯉꯦ
ꯑꯩ ꯆꯛ ꯆꯥꯔꯣꯏ ꯑꯩ ꯆꯥꯛ ꯆꯥꯗꯦ ꯑꯩ ꯆꯛ ꯆꯗꯕ ꯀꯨ
ꯑꯗꯨꯗꯤ ꯀ꯭ꯔꯤ ꯆꯔꯒ ꯍꯤꯡꯕ꯭ꯔꯥ
ꯀꯔꯤꯁꯨ ꯆꯥꯗꯦ ꯑꯇꯨ ꯍꯤꯡꯕꯅꯤ ꯄꯪꯍꯤꯡ ꯍꯤꯒꯅꯤ ꯑꯩꯗꯤ
ꯌꯥꯏꯅꯦ ꯑꯗꯨꯗꯤ
ꯅꯪ ꯆꯍꯤ ꯀꯌꯥ ꯁꯨꯔꯦ ꯍꯥꯏꯕ ꯇ꯭ꯋꯦꯟꯇꯤ ꯇ꯭ꯋꯦꯟꯇꯤ ꯐꯥꯏꯐ
ꯑꯗꯒꯤ ꯑꯩ ꯍꯥꯏꯔꯛꯏꯗꯨꯗꯤ ꯍꯟꯅꯨꯕꯤ ꯑꯣꯏꯒꯗꯧꯔꯦ ꯑꯩꯁꯦ ꯅꯨꯄꯤꯁꯤꯡꯕꯨ ꯆꯍꯤ ꯍꯪꯒꯅꯨ ꯍꯥꯏꯌꯦ
ꯀꯅꯥꯔ ꯑꯦ ꯀꯅꯥꯅ
ꯃꯤꯅ ꯑꯗꯨꯝ ꯍꯥꯏꯅꯩꯗꯨꯗꯤ ꯅꯨꯄꯤꯁꯤꯡꯕꯨ ꯆꯍꯤ ꯍꯥꯡꯒꯅꯨ ꯑꯗꯨꯒ ꯀꯔꯤ ꯍꯥꯏꯕ꯭ꯔꯥ ꯑꯗꯨ ꯑꯃꯨꯛꯀꯁꯨ ꯂꯩꯕꯅꯤꯅꯦ ꯀꯥꯎꯈ꯭ꯔꯦ ꯑꯗꯨꯗꯣ
ꯅꯪꯗꯤ ꯃꯩꯇꯩ ꯅꯨꯄꯤ ꯃꯜꯂꯤꯗ
ꯀꯃꯥꯏꯅ
ꯅꯪ ꯉꯥꯡꯊꯣꯛꯄꯗꯣ
ꯑꯦꯍꯦ ꯃꯤꯇꯩ ꯑꯣꯏꯕꯩꯅꯤ
ꯑꯩꯅ ꯃꯩꯇꯩ ꯑꯣꯏꯔꯝ ꯑꯣꯏꯔꯝꯗꯤ ꯌꯥꯏꯅꯦ ꯃꯩꯇꯩ ꯂꯣꯟꯁꯦ ꯆꯦꯡꯉꯦꯕ ꯅꯪꯗꯣ
ꯏꯍꯦ
ꯑꯗꯨꯅ ꯐꯠꯇ꯭ꯔꯣ
ꯑꯗꯣ ꯒ꯭ꯔꯥꯃꯔꯗꯤ ꯋꯥꯠꯄ꯭ꯔꯣ
ꯍꯥꯏꯔꯛꯀꯅꯣ ꯑꯗꯨꯗꯤ
ꯐꯒꯤ ꯇꯧꯅꯤ ꯌꯥꯝ ꯍꯩꯔꯦ ꯅꯪ
ꯏꯁ ꯀꯥꯏꯗꯒꯦ ꯁꯥꯗ꯭ꯔꯣ ꯅꯣꯏ ꯈꯨꯟꯗ
ꯍꯣꯏ ꯌꯥꯝ ꯁꯥꯏꯌꯦ ꯍꯨꯃꯡ ꯃꯥꯡꯉꯛꯇ ꯂꯣꯏꯔꯦ
ꯅꯍꯥꯟ ꯑꯦ ꯉꯔꯥꯡ ꯂꯥꯛꯄꯗꯣ ꯑ- ꯑꯩꯈꯣꯏ ꯂꯩꯕ ꯃꯐꯝꯗꯗꯤ ꯈꯔ ꯏꯪꯉꯦ ꯑꯗꯨꯒ ꯑꯁꯤꯗ ꯂꯥꯛꯑꯒ ꯎꯝ ꯑꯁꯤ ꯕꯖꯥꯔꯗ ꯆꯛꯑꯦꯕꯀꯣ ꯒꯥꯔꯤ ꯍꯦꯛ ꯂꯥꯛꯄꯗꯣ ꯕꯖꯥꯔ ꯆꯌꯦꯕ ꯑꯁ
ꯎꯝ
ꯅꯣꯅꯦꯗ ꯁꯥꯕꯗꯣ ꯀꯣ
ꯑꯁ ꯅꯣꯅꯦꯗꯤ ꯀꯅꯥꯅ ꯂꯩꯕ ꯉꯝꯗꯣꯏꯅꯣ ꯀꯔꯥꯏꯗꯒꯤ
ꯌꯥꯝ ꯁꯥꯏꯍꯦ
ꯅꯣꯅꯦꯗ ꯂꯩꯒꯦ ꯍꯥꯏꯅ ꯈꯜꯂꯗꯤ ꯐꯣꯔꯦꯟꯒꯤ ꯇꯥꯏꯞꯇ ꯆꯠꯀꯗꯕ
ꯑꯩꯀꯣ ꯑ ꯀꯩꯅꯣ ꯑ ꯂꯥꯁ ꯑꯤꯌꯥꯔꯗꯣ ꯑꯗꯨꯗ ꯅꯣꯅꯦꯗ ꯂꯩꯔꯨꯅꯦꯕ
ꯎꯝ
ꯑꯨꯁꯨ ꯑꯨꯔꯝꯃꯣꯏ ꯅꯣꯏꯕꯨꯁꯨ ꯎꯗꯦ ꯑꯗꯨꯝ ꯂꯩꯕꯅꯤ
ꯎꯝ ꯂꯩꯌꯣ ꯂꯩꯌꯣ
ꯆꯠꯅꯤꯡꯉꯥꯏ ꯂꯩꯇꯕꯒꯤ ꯑꯗꯨꯝ ꯄꯪ ꯀꯣꯏ ꯀꯣꯏꯕ
ꯑꯩ ꯍꯣꯔꯦꯟ ꯅꯣꯏ ꯌꯨꯝꯗ ꯂꯥꯛꯅꯤꯀꯣ
ꯂꯥꯛꯑꯣ ꯑꯩꯒꯤ ꯌꯨꯝꯗꯁꯨ ꯑꯩꯒꯤ ꯌꯨꯝꯗꯁꯨ ꯈꯪꯉꯝꯃꯣꯏ ꯅꯪ
ꯑꯩ ꯈꯪꯉꯦꯍꯦ
ꯀꯃꯥꯏꯅ
ꯌꯥꯝ ꯈꯪꯉꯦ ꯑꯩꯗꯤ
ꯈꯪꯉꯝꯃꯅꯤ ꯈꯪꯗꯕꯒꯤ ꯍꯥꯡꯉ ꯃꯤꯗꯣ
ꯅꯪꯗꯤ ꯑꯩ ꯑꯩꯕꯨ ꯑꯝꯇ ꯈꯪꯉꯣꯏ ꯎ ꯐꯧ ꯎꯔꯝꯃꯣꯏꯕ
ꯎꯗ꯭ꯔꯤ ꯑꯁꯦꯡꯕ
ꯎꯝ ꯑꯩꯗꯤ ꯅꯪꯕꯨ ꯌꯥꯝ ꯎꯔꯦ
ꯀꯥꯏꯗ ꯎꯔꯣ ꯅꯪꯒꯤ ꯈꯨꯟꯗꯁꯨ ꯂꯥꯛꯁꯨ ꯂꯥꯛꯇ꯭ꯔꯒ ꯑꯩ ꯂꯥꯛꯇꯦꯅ
ꯂꯥꯛꯑꯦ ꯀ꯭ꯔꯤꯔꯥ ꯅꯪ ꯂꯥꯛꯇ꯭ꯔꯖꯨ ꯑꯩ ꯂꯨꯝꯝꯕ ꯆꯠꯂꯤꯁꯤꯗꯤ
ꯂꯥꯛꯑꯦꯗ ꯐꯒꯤ ꯇꯧꯕꯅꯦ
ꯎꯝ ꯅꯪꯁꯦ ꯌꯥꯝ ꯐꯖꯩꯕ ꯑꯗꯣ ꯅꯨꯄꯥꯅ ꯌꯥꯝ ꯉꯥꯎꯅꯔꯦꯕ ꯅꯪ ꯅꯪꯒꯤ ꯐꯣꯇꯣꯗꯣ ꯅꯪꯒꯤ ꯐꯣꯇꯣꯗꯣ ꯏꯃꯥꯟꯅꯕꯗ ꯏꯃꯥꯟꯅꯕ ꯈꯔꯗ ꯎꯍꯟꯕ ꯑꯗꯣ ꯑꯁ ꯐꯖꯔꯦ ꯐꯖꯔꯦ ꯉꯥꯛꯇ ꯍꯥꯏꯔꯛꯏꯅꯦ
ꯑꯩꯒꯤ ꯐꯣꯇꯣ ꯃꯁꯤꯟꯇꯤ ꯄꯩꯏ ꯍꯦ ꯑꯗꯨ ꯑꯣꯏꯔꯗꯤ
ꯍꯔꯥꯎꯕꯅꯤ ꯑꯗꯨ ꯇꯥꯕ ꯃꯇꯝꯗ ꯑꯗꯨ ꯌꯥꯝ ꯁꯕ ꯑꯃꯅ ꯏꯃꯥꯟꯅꯕꯗꯣ
ꯑꯥ
ꯑꯩ ꯀꯣꯏꯦ ꯑꯩ ꯀꯣꯏꯦ ꯍꯥꯏꯕ
ꯅꯪꯕꯣ ꯅꯪꯕꯨ ꯍꯥꯏꯕ꯭ꯔꯥ
ꯕꯥꯟꯅꯤ ꯀꯣꯏꯅꯩ ꯍꯥꯏꯕ ꯈꯪꯉꯦꯕ
ꯑꯦ ꯌꯥꯏꯌ‌ꯦ
ꯑꯗ ꯃꯥꯅ ꯖꯥꯛꯄꯤꯗ ꯃꯥ ꯅꯪꯒꯤ ꯅꯝꯕꯔ ꯄꯤꯔꯛꯑꯣ ꯍꯥꯏꯕ ꯏꯃꯥꯟꯅꯕꯗꯨꯅ ꯑꯩ ꯁꯥꯎꯔꯒꯦ ꯑꯁ ꯄ꯭ꯔꯦꯟ ꯄ꯭ꯔꯦꯟ ꯇꯧ ꯇꯣꯛꯑꯁ ꯍꯥꯏꯕ
ꯃꯤꯇꯩꯩꯇꯩꯂꯣꯟꯁꯦ ꯉꯥꯡꯕ ꯍꯩꯇ‌ꯦꯅꯦ
ꯆꯞ ꯃꯅꯩꯗ ꯆꯞ ꯃꯅꯩꯌ‌ꯦ
ꯃꯩꯇꯩ ꯃꯆꯥꯅ ꯇꯥꯔꯗꯤ ꯀꯔꯤ ꯋꯥꯅꯣ ꯀꯔꯤ ꯂꯣꯠꯅꯣ ꯈꯪ ꯈꯜꯂꯅꯤ ꯎꯝ
ꯅꯨꯡꯗꯤ ꯅꯨꯡꯉꯥꯏꯔꯤꯀꯣ
ꯑꯥꯎ ꯌꯥꯝ ꯅꯨꯡꯉꯥꯏꯔꯤ ꯑꯩꯗꯤ ꯍꯦ ꯅꯨꯡꯋꯥꯥꯏ ꯆꯥꯎꯔꯒ ꯄꯥꯁꯇꯔ ꯇꯧꯁꯤꯔꯅ ꯈꯟꯕ
ꯇꯧꯑꯣꯅꯦ ꯑꯩ ꯅꯪ ꯇꯝꯗꯕ꯭ꯔꯣ ꯇꯝꯕ꯭ꯔꯣ ꯅꯪ
ꯍꯥꯏꯕꯗꯤ ꯕꯥꯏꯕꯦꯜꯔꯣ
ꯑꯥ
ꯑꯧ ꯈꯔ ꯈꯔ ꯇꯥꯃꯤꯟꯅ ꯃꯤꯅ ꯑꯃꯅꯤꯅꯤ ꯍꯞꯇꯥꯗ ꯇꯝꯗꯕꯁꯨ ꯌꯥꯎ ꯊꯥꯗ ꯇꯝꯗꯕꯁꯨ ꯌꯥꯏ
ꯐꯖꯅ ꯇꯑꯣ ꯑꯗꯨꯗꯤ ꯐꯖꯅ ꯇꯝꯔꯒ ꯇꯧ ꯂ‌ꯦꯞꯀꯅꯨ
ꯈꯔ ꯈꯔꯗꯤ ꯈꯪꯉꯤ ꯀꯩꯅꯣ
ꯑꯗꯨ ꯑꯣꯏꯔꯁꯨ ꯈꯔ ꯈꯔ ꯈꯔ ꯈꯔꯅ ꯀꯩꯅꯣ ꯇꯧꯕ ꯌꯥꯔꯦ ꯑꯗꯨꯒꯤ
ꯕꯅꯦ ꯀꯣꯛꯁꯦ ꯁꯟꯊꯤ ꯍꯥꯟꯕ ꯑꯗꯨꯒꯤ
ꯑꯗꯨ ꯌꯥꯔ‌ꯣꯏ ꯍꯥꯏꯕꯅꯤ ꯀꯕꯨꯁ ꯅꯠꯇꯝꯣ ꯍꯥꯏꯕ
ꯎꯝ
ꯅꯣꯏꯗꯤ ꯀꯩꯅꯣꯁꯤ ꯂꯧ ꯒꯨꯝꯕ ꯀꯩꯅꯣ ꯀꯔꯤꯅꯣ ꯇꯧꯗꯕ꯭ꯔꯥ ꯂꯩ ꯇꯧꯗꯦ
ꯇꯧ ꯇꯧꯋꯦ
ꯑꯣ
ꯌꯥꯝ ꯄꯤꯛꯑꯦꯗ ꯂꯣꯏꯗ꯭ꯔꯤ
ꯑꯗꯨ ꯀꯩꯒꯤꯅꯣ ꯆꯠꯇ꯭ꯔꯒ ꯑꯗꯨꯝ ꯍꯦꯛꯞꯂꯒ ꯂꯩꯕꯗꯣ
ꯑꯩꯒꯤ ꯍꯣꯕꯤꯅꯤ
ꯌꯥꯔꯣꯢ ꯑꯗꯨꯗꯣ ꯅꯪꯒꯤ ꯍꯣꯕꯤꯗꯤ ꯌꯥꯔꯔꯣ꯫
ꯑꯗꯨ ꯈꯛꯇ ꯇꯧꯕꯅꯤ ꯒꯣꯜ ꯃꯦꯗꯥꯜ ꯌꯥꯝ ꯐꯪꯉꯛꯈ꯭ꯔꯕꯅꯤ ꯍꯣꯝ ꯃꯤꯅꯤꯁꯇꯔꯅꯤ꯫
ꯌꯥꯔꯦ꯫
ꯒꯣꯜ ꯃꯦꯗꯜ ꯌꯪꯈꯩꯃꯨꯛ ꯁꯨꯔꯦ꯫
ꯑꯗꯨꯗꯤ ꯅꯣꯏ ꯅꯪꯒꯤ ꯌꯨꯝꯗ ꯊꯝꯕ ꯃꯐꯝꯁꯨ ꯂꯩꯔꯝꯃꯣꯏꯗ꯫
ꯑꯥ ꯂꯩꯇ꯭ꯔꯦ ꯒꯤꯐ ꯑꯣꯏꯅ ꯄꯤꯁꯤꯔꯥ ꯈꯟꯕ꯫
ꯅꯣꯏ ꯈꯨꯟꯒꯤ ꯃꯤ ꯑꯉꯥꯡꯁꯤꯡꯒꯤ ꯌꯦꯟꯅꯔꯣ ꯑꯗꯨꯗꯤ꯫
ꯑꯥ ꯁꯥꯔꯇꯤꯐꯤꯀꯦꯠ ꯐꯥꯎ ꯂꯣꯏ ꯌꯦꯡꯈ꯭ꯔꯒꯦ꯫
ꯍꯥꯍꯥ꯫